ꯈꯜꯂꯑꯣ
ꯎꯝ
ꯑꯩꯒꯤꯅꯦꯁꯦ ꯅꯨꯡꯉꯥꯏꯇ ꯁꯤ ꯉꯥꯏꯍꯥꯛꯇꯪꯁꯨ ꯌꯥꯗꯕ ꯐꯤꯕꯝꯗ ꯂꯩꯕꯅꯦ ꯅꯨꯝꯍꯩ ꯂꯥꯛꯇ꯭ꯔꯤ
ꯂꯥꯛ꯭ꯔꯦ ꯀꯗꯥꯥꯏꯗꯤ ꯦꯖꯔꯤ ꯇ ꯐꯔ ꯐ ꯑ ꯑ ꯄꯨꯡ ꯑꯅꯤ ꯃꯈꯥꯏ ꯍ ꯑꯗ ꯇꯨꯝꯕꯒꯤ ꯑꯗꯨ ꯐꯥꯎꯕꯁꯨ ꯇꯨꯝꯕ ꯌꯥꯗꯕꯅꯦꯕ
ꯎꯝ
ꯍꯧꯒꯠꯄꯅ ꯄꯨꯡ ꯇꯔꯦꯠ ꯇꯔꯥ ꯁꯤꯛꯁ ꯊꯥꯔꯇꯤ ꯑꯗꯨꯝ ꯍꯧꯒꯠꯄꯒꯤ ꯑꯣ ꯑꯕꯤꯁ ꯂꯩꯦ
ꯑꯩ
ꯑꯟꯅꯦꯁꯦꯁꯔꯤꯗ ꯂꯣꯏꯍꯟꯒꯅꯤ ꯂꯣꯏꯍꯟꯒꯅꯤ ꯍꯥꯏꯔꯗ꯭ꯔꯥ ꯃꯥꯁꯨ ꯅꯝꯐꯨ ꯂꯣꯏꯍꯟꯕꯒꯤ
ꯇꯨꯝꯅꯤꯡꯈ꯭ꯔꯦ ꯍꯧꯖꯤꯛꯅ
ꯍꯧꯖꯤꯛꯗꯤ ꯇꯁꯦ ꯇꯨꯝꯕꯁꯨ ꯉꯝꯗꯕꯒꯨꯝ ꯇꯨꯝꯗ꯭ꯔꯗꯤ ꯍꯣꯔꯦꯟ ꯃꯤꯒꯤ ꯆꯥꯔꯆꯇ ꯃꯩꯁꯣꯛꯑꯒ ꯂꯩꯔꯅꯤ ꯎꯝ ꯑ
ꯂꯁꯂ
ꯍꯥꯥ
ꯋꯥꯔꯤ ꯁꯥꯔꯛꯑꯣ
ꯁꯥꯔꯤꯕꯅꯦꯍ ꯑꯁ ꯑꯩꯁꯀꯣ ꯁ꯭ꯂꯤꯝ ꯑꯣꯏꯔꯗꯤ ꯀꯩꯅꯣꯒꯨꯝꯕꯗꯣ ꯁ꯭ꯂꯤꯝ ꯑꯣꯏꯗ꯭ꯔꯁꯨ ꯃꯣꯏꯒꯤ ꯑꯃ ꯑ ꯕꯣꯗꯤꯁꯨ ꯑꯃ ꯂꯩꯌꯦꯀꯣ
ꯑꯝ
ꯑ ꯂꯦꯒꯤꯡꯁꯀꯤ ꯇꯥꯏꯞꯇ ꯇꯧꯔꯒ ꯈꯥꯎ ꯐꯥꯎ ꯆꯤꯡꯈꯠꯂꯛꯄꯗ ꯊꯤꯟ ꯑꯣꯏꯕꯗꯣ ꯁꯤꯁ
ꯋꯥꯔꯤꯖꯦ
ꯀꯔꯁꯦꯠꯁꯨ ꯂꯩꯌꯦ ꯀꯔꯁꯦꯠ ꯅꯠꯇꯕ ꯑꯃ ꯎꯝ ꯗ ꯑꯗꯨꯗꯨ ꯑꯩ ꯄꯥꯝꯃꯦ ꯎꯝ ꯄꯤ ꯃꯁꯥ ꯆꯥꯎꯔ ꯑꯗꯨ ꯆꯪꯕ ꯌꯥꯗꯁꯨ ꯂꯩꯕꯅꯦ ꯎꯝ ꯑꯗꯨ ꯎꯝ ꯍꯥꯏ ꯆꯥꯏꯅꯤꯁꯇ ꯄꯣꯔꯝꯗꯕ ꯑꯩꯈꯣꯏꯅ ꯂꯥꯟꯕ ꯅꯦ ꯅꯒꯤ ꯅꯦ ꯅꯨꯡꯉꯥꯗ꯭ꯔꯦ
ꯇꯥꯔꯕ꯭ꯔꯣ
ꯇꯥꯗꯕ꯭ꯔꯣ ꯇꯥꯈ꯭ꯔꯦ ꯍꯧꯖꯤꯛꯛꯇ
ꯑꯣ
ꯆꯥꯢꯅꯤꯁꯇ ꯄꯣꯛꯆꯔꯝꯃꯗꯤ ꯎ ꯀꯔꯤꯒꯤ ꯑꯃꯨꯛꯀ ꯅꯉꯣꯟꯗ ꯑꯣ ꯑꯩꯉꯣꯟꯗꯗꯤ ꯇꯥꯗꯦ ꯀ꯭ꯔꯤꯁ
ꯅꯪꯗꯤ ꯀꯔꯝꯍꯥꯏꯅ ꯇꯥꯕ꯭ꯔꯣ ꯑ ꯉꯡꯉ ꯇꯥꯔꯕ ꯅꯠꯇ꯭ꯔꯣ ꯑꯩ ꯇꯥ ꯉꯥꯡꯕ ꯂꯣꯏꯗ꯭ꯔꯤꯉꯩꯗ ꯑꯥ ꯀꯩꯅꯣ ꯃꯥꯒꯤ ꯀꯦꯛꯇꯁꯀꯤ ꯏꯃꯤ ꯇꯧꯔꯛꯄꯗꯣ ꯑꯗꯨ ꯃꯥꯜꯂꯛꯑꯦ ꯊꯨ ꯊꯨ ꯑꯩꯅ ꯉꯥꯡꯕ ꯂꯣꯏꯗ꯭ꯔꯤꯉꯩ ꯑꯗꯨꯝ ꯉꯥꯡꯂꯛꯀꯅꯤ ꯃꯥꯁꯨ ꯁꯥꯎꯅꯤꯡꯉꯤ ꯌꯦꯡꯉꯣ ꯁꯥꯎꯅꯤꯡꯈ꯭ꯔꯦꯀꯣ ꯑꯩ
ꯁꯥꯎꯅꯤꯈ꯭ꯔꯦ ꯀꯣꯑꯩ ꯁꯥꯎꯅꯤꯈ꯭ꯔꯦꯀꯣ ꯁꯥꯎꯕꯤꯔꯒꯦ ꯀꯣ ꯍꯥꯏꯌꯣ
ꯎꯝ
ꯅꯨꯡꯁꯤꯃꯜꯂꯦ ꯃꯤꯒꯤ ꯒꯤ ꯀꯣꯄꯜꯁꯤꯡꯅ ꯁꯨꯃꯥꯏꯅ ꯇꯧꯕꯁꯤꯡꯁꯨ ꯎꯔꯒ ꯑꯩꯒꯤ ꯐꯤꯠꯁꯤꯅꯀꯣ
ꯑꯗꯨꯒꯤꯅꯦꯕ ꯑꯩꯈꯣꯏꯒꯤ ꯋꯥꯈꯜꯗꯀꯣ ꯑꯗꯨꯝ ꯊꯣꯛꯄꯁꯦ ꯃꯣꯏꯒꯤ ꯑꯩꯈꯣꯏꯒꯤ ꯐꯤꯠꯅꯁꯨ ꯇꯧꯕꯅꯦꯕ ꯑꯩꯈꯣꯏꯒꯤ ꯋꯥꯈꯜꯗ ꯑꯁꯤꯒꯨꯝꯕ ꯍꯦꯟꯅ ꯍꯦꯟꯅ ꯈꯟꯍꯟꯕꯁꯦ ꯑꯩꯈꯣꯏꯁꯨ ꯂꯩꯔꯗꯤꯀꯣ ꯁꯨꯃꯥꯏꯅ ꯇꯧꯔꯗꯤꯀꯣ ꯑꯣꯝꯕꯗꯣ
ꯑꯇꯥ
ꯍꯪ ꯋꯥꯟ
ꯅꯪꯒꯤ ꯋꯥꯈꯜꯗ ꯈꯜꯂꯨ ꯏꯅꯤꯅ ꯏꯁ ꯇꯧꯕ ꯏꯟꯁꯇꯥꯒ꯭ꯔꯥꯝꯒꯤꯗꯣ ꯎꯝ ꯎꯝꯗꯣ ꯎꯝ꯭ꯔꯣ
ꯏꯃꯦꯖꯤꯟꯗ ꯑꯣ ꯃꯥꯅ ꯅꯪꯉꯣꯟꯗ ꯊꯥꯒꯠꯅꯤꯡꯉꯥꯏ ꯃꯤꯅ ꯃꯁꯛ ꯊꯤ ꯍꯥꯏꯔꯁꯨ ꯃꯥꯅ ꯄ꯭ꯔꯣꯇꯦꯛ ꯇꯧꯅꯤꯡꯉꯥꯏ ꯑꯩ ꯎꯔꯒ ꯂꯩꯈ꯭ꯔꯦ ꯍꯥꯏꯕꯗꯤ ꯃꯥꯒꯤ ꯂꯩꯁꯥꯕꯤꯗꯣ ꯃꯁꯨꯛ ꯀ ꯌꯥꯝ ꯐꯖꯕ ꯅꯠꯇꯦꯅ ꯑꯗꯨꯒ ꯐꯣꯂꯣꯋꯔꯁꯨ ꯌꯥꯝ ꯍꯣꯏ ꯍꯣꯏ ꯑꯗꯨꯁꯨ ꯌꯥꯝ ꯐꯖꯕ ꯅꯠꯇꯦ ꯏꯁꯇꯣꯔꯤꯗ ꯎꯠꯄꯅꯦ ꯌꯥꯎꯕꯅꯦ ꯃꯁꯨꯛ ꯌꯥꯎꯕ ꯌꯥꯝ ꯃꯥꯅꯗꯤ ꯊꯤ ꯐꯖꯕꯅꯦ ꯃꯥꯁꯨ ꯌꯥꯝ ꯐꯖꯕꯗꯤ ꯅꯠꯇꯦ ꯑꯗꯨꯁꯨ ꯅꯨꯄꯥ ꯑꯣꯏ ꯍꯥꯏꯕ ꯑꯗꯨꯝ ꯅꯨꯄꯥ ꯊꯣꯛꯑꯦ ꯍꯥꯏꯕ
ꯑꯣ ꯑꯩꯗꯤ ꯅꯪꯗ꯭ꯔꯦ ꯑꯗꯨꯝ ꯏꯃ ꯑ ꯐꯥꯂꯦꯟ ꯑꯦ ꯑꯩꯅ ꯀ ꯀ ꯑꯩꯅ ꯀꯔꯤ ꯃꯣꯏꯁꯦ ꯑꯦ ꯀꯔꯃꯥꯏꯅ ꯇꯧꯕ꯭ꯔꯥ ꯀꯣ ꯑꯗꯨꯒꯨꯝꯕ ꯃꯤꯁꯤꯡꯁꯦ ꯑꯁꯤꯕ ꯈꯪꯅꯤꯡꯉꯦ ꯈꯪꯅꯤꯡꯉꯦ ꯅꯪ ꯀꯥꯏꯅ ꯑ ꯇ ꯅꯨꯄꯥ ꯑꯩꯣꯏ ꯁꯤ ꯐꯦꯜ ꯍꯥꯔꯗ ꯀꯥꯏꯗ
ꯍꯣꯏ ꯑꯩ
ꯑꯩ
ꯏꯐꯜ ꯍꯥꯏꯔꯗꯤ ꯅꯨꯄꯤꯅ ꯑꯗꯨꯝ ꯌꯦꯡꯉꯣ ꯑꯣꯐ ꯑꯣꯏꯔꯒ ꯂꯩꯅꯤꯡꯉꯥꯏꯁꯤꯕꯨꯗꯤ ꯅꯨꯄꯥꯅ ꯍꯦꯟꯅ ꯑꯣꯏꯖꯕꯗꯣ
ꯅ ꯍꯦꯟꯅ ꯑꯣꯏꯖꯕꯗꯣ
ꯐꯥꯔꯁꯇ ꯅꯨꯄꯥꯅ ꯑꯗꯨꯝ ꯑꯣꯏꯔꯒ ꯅꯨꯄꯤꯅ ꯍꯦꯛ ꯅꯨꯡꯁꯤꯕ ꯍꯥꯏꯕꯁꯤꯗꯤ ꯆꯜꯂꯦ
ꯑꯅꯦꯀ ꯐꯁꯨ ꯄꯥꯝꯃꯦ ꯑꯩꯈꯣꯏꯁꯨ ꯊꯤꯕꯅꯤꯅ ꯈꯔꯤ ꯇꯧꯕ
ꯏꯐꯥꯎꯜ ꯐꯔꯤꯦꯖꯕꯗꯐꯗꯔꯒꯨꯝꯕꯗ ꯁꯤꯐꯥꯎ ꯍꯥꯔꯗꯔ ꯑꯗꯨꯒꯗꯤ ꯃꯤꯅꯗꯤ ꯀꯦꯌꯔ ꯂꯧꯗ꯭ꯔꯦꯗꯅ ꯑꯗꯨꯀꯥꯟꯗꯗꯤ ꯑꯗꯨꯏꯁꯨ ꯑꯗꯨꯗꯤ ꯅꯨꯄꯥꯗꯤ ꯄꯛꯇꯦꯕ ꯅꯨꯄꯤꯅꯒꯨꯝꯕ ꯈꯤꯇꯪ ꯀꯩꯅꯣꯃ ꯇꯧꯗꯕ ꯁꯁꯕꯠꯇ ꯑꯗꯨꯅ ꯐꯖꯩꯅꯦ ꯅꯨꯄꯤꯅ ꯑꯣꯞꯁꯤꯁ ꯇꯨꯝꯅꯔꯒ ꯂꯩꯕꯨꯗꯤ ꯆꯂ ꯍꯥꯏꯕꯗꯤ ꯅꯨꯄꯤ ꯏꯁ ꯅꯨꯄꯤ ꯅꯨꯄꯥ ꯏꯁ ꯅꯨꯄꯥ
ꯍꯧꯖꯤꯛꯀꯤ ꯍꯧꯖꯤꯛꯀꯤ ꯀꯩꯅꯣꯁꯦ ꯏꯒꯣꯁꯦ
ꯑꯥ
ꯑꯥ
ꯄꯨꯅꯤ
ꯁꯤꯂꯗꯅꯤꯗ
ꯑꯦꯟ ꯗꯦꯟ ꯁꯤꯐꯦꯜ ꯍꯥꯔꯗꯔ ꯇꯧꯔꯅꯤꯌꯦ ꯁꯤ ꯄꯦꯜꯗꯕ ꯑꯦꯟ ꯁꯤꯔꯗꯔ ꯑꯦ ꯍꯥꯔꯗꯔ ꯑꯦ ꯍꯥꯔꯗ ꯁꯣꯏꯗ꯭ꯔꯕꯅꯦ
ꯁꯤꯦꯅꯦ ꯑꯩꯁꯨ ꯉꯥꯏꯔꯤꯕꯅꯦ ꯅꯪꯒꯤ ꯍꯤꯐꯦꯜ ꯍꯥꯥꯔꯗ ꯉꯥꯏꯃꯤꯟꯅꯕꯗ ꯑꯩꯁꯨ ꯍꯟꯅꯨꯒꯗꯧꯔꯦ
ꯑꯦꯟꯖꯤ ꯏꯖꯤꯟ ꯃꯥ
ꯍꯤꯐ ꯐ ꯁꯤꯤꯐꯦꯜ ꯍꯥꯔ ꯗ꯭ꯔꯦꯁ ꯍꯥꯔꯗꯔꯒ ꯅꯠꯇ꯭ꯔꯦ ꯍꯥꯔꯗꯦꯁ
ꯑꯗꯨꯅꯦ ꯑꯩꯅ ꯄꯥꯝꯗꯕꯗꯨ ꯈꯪꯉ꯭ꯔꯦ ꯑꯗꯨꯒꯤꯅꯤ ꯃꯣꯏꯗꯣ ꯑꯗꯨꯝ ꯇꯣꯛꯄꯗꯣ ꯇꯜꯂꯦꯕ ꯇꯣꯛꯇꯕꯤꯗ ꯍꯤ ꯐꯦꯜ ꯐ꯭ꯔꯦ ꯑꯅꯤ ꯐ ꯍꯥꯔꯗꯔ ꯏꯁ ꯐꯖꯅ ꯑꯗꯨꯒ ꯁꯤꯐ ꯐ꯭ꯔꯦ ꯁꯤꯐ ꯍꯥꯔꯗꯔ ꯐꯪ꯭ꯔꯕꯨꯗꯤ ꯍꯣꯏ ꯋꯥꯔꯤ ꯑꯃ ꯐꯪꯗꯅ ꯑ ꯍꯗꯤꯤꯟ ꯇꯥꯏ ꯑꯩ ꯁꯤꯗꯐꯥꯎꯊꯔ ꯑꯗꯨꯃꯥꯏꯅ ꯊꯂꯛꯑꯗꯤ ꯂꯣꯏꯔꯦ ꯑꯩꯗꯤ ꯃꯥꯏ ꯂꯥꯏꯐ ꯏꯁ ꯑꯣꯕꯔ ꯍꯥꯏꯁꯤ ꯀꯔꯤꯒꯤꯗꯨ ꯃꯤꯡꯅ ꯂꯩꯈ꯭ꯔꯕꯔꯥ
ꯃꯗꯗ
ꯀꯔꯤꯅꯣꯝꯃꯗꯤ ꯇꯥꯛ ꯇ ꯇꯥꯛ ꯇꯥꯛ ꯇ ꯇꯧꯔꯝꯒꯅꯤ ꯅꯪꯁꯦ ꯈꯪꯉꯦ ꯉꯔꯥꯡꯒꯣ ꯑꯩ ꯅꯨꯡꯊꯤꯟ ꯆꯨꯞꯄ ꯟꯁ ꯇꯔꯒ ꯂꯩꯕ ꯑꯗꯨꯅ ꯏꯐꯜ ꯂꯩꯕꯒꯤ ꯀꯨꯔꯇꯤ ꯁꯨ ꯑꯣꯟꯈ꯭ꯔꯦ ꯉꯥꯏꯍꯥꯛꯇ ꯑ
ꯑꯁ ꯈꯪꯗꯦ ꯏ
ꯎ ꯉꯥꯏꯍꯥꯛꯇꯪꯗ ꯀꯨꯔꯇꯤꯁꯨ ꯑꯣꯟꯈ꯭ꯔꯦ ꯀꯦꯄꯣꯞꯁꯨ ꯑꯣꯟꯈ꯭ꯔꯦ ꯃꯩꯇꯩ ꯅꯨꯄꯤꯁꯨ ꯑꯣꯟꯈ꯭ꯔꯦ ꯃꯌꯥꯡ ꯅꯨꯄꯤꯁꯨ ꯑꯣꯟꯈ꯭ꯔꯦ ꯏꯒꯤꯦ ꯎꯝ
ꯈꯪꯗꯦ ꯑꯗꯨꯅꯦ ꯃꯤꯗꯤ ꯃꯤꯒꯤ ꯍꯤ ꯑꯃ ꯃꯝꯃꯝ ꯂꯩꯌꯦ ꯑꯩꯈꯣꯏꯅ ꯑꯩꯈꯣꯏ ꯍꯣꯕꯤꯁꯤꯅ ꯀꯔꯤꯔ ꯒ꯭ꯌꯥꯟ ꯇꯥꯗꯦ
ꯂ ꯑꯦ ꯄꯦꯁꯥ ꯂꯩ ꯗꯨ ꯂꯩꯗꯦ
ꯏꯁ ꯀꯔꯤ ꯀ꯭ꯔꯤ ꯀ꯭ꯔꯤ ꯉꯥꯡꯕ꯭ꯔꯥꯅꯦ ꯑꯂ ꯍꯜꯂꯣ ꯇꯥꯗꯕ꯭ꯔꯣ
ꯇꯞ
ꯀꯣꯏꯁꯨ ꯗꯤꯃꯥꯟ ꯆꯥꯕ ꯃꯤꯉꯣꯟꯗ ꯅꯪꯅ ꯄꯥꯝ